ꯍꯜꯂꯣ ꯍꯜꯂꯣ ꯇꯥꯏꯌꯦ ꯍꯣꯏ
ꯅꯪ ꯀꯩꯇꯧꯔꯤꯅꯣ
ꯑꯩꯁꯦ ꯆꯣꯀ꯭ꯂꯦꯠ ꯑꯃ ꯆꯥꯔꯝꯕꯀꯣ ꯉꯔꯥꯡꯁꯦ ꯃꯤ ꯑꯃꯅ ꯄꯤꯕ ꯂꯥꯛꯄ
ꯎꯝ
ꯑꯗ꯭ꯌꯨꯝ ꯃꯥꯏ ꯆꯣꯛꯀ꯭ꯂꯦꯠꯁꯤ ꯆꯥꯔꯤꯌꯦ ꯍꯥꯎꯕꯅ
ꯑꯣ ꯆꯨꯝꯕ꯭ꯔꯩꯗꯣ ꯍꯥꯎꯕꯅꯤꯅꯦ ꯑꯗꯣ ꯅꯪꯗꯤ ꯖꯥꯝ ꯌꯥꯝ ꯄꯥꯝꯃꯦ ꯍꯥꯏꯗꯥꯏꯅꯦ ꯖꯥꯝꯗꯤ ꯆꯥꯅꯤꯡꯗ꯭ꯔꯣ
ꯆꯥꯝꯗꯨꯗꯅꯦ ꯆꯣꯀ꯭ꯂꯦꯠꯇꯣ ꯗꯤꯞ ꯇꯧꯔ ꯆꯥꯅꯤꯡꯗ꯭ꯔꯥ
ꯃꯥ ꯆꯥꯅꯤꯡꯉꯦ ꯍꯥꯎꯅꯤꯌꯦ ꯁꯦꯝꯁꯤꯔꯣ
ꯁꯦꯝꯕ ꯌꯥꯅꯤꯌꯦ ꯁꯤꯃꯥ ꯆꯣꯀ꯭ꯂꯦꯠꯇꯨꯅ ꯇꯧꯍꯜꯂꯒ
ꯎꯝ ꯑꯗꯣ ꯀꯩꯅꯣ ꯇꯧꯅꯤꯌꯦ ꯐ꯭ꯔꯤꯁ ꯂꯩꯔꯦꯗꯤ ꯅꯨꯡꯉꯥꯏꯅꯤꯀꯣ
ꯑꯗꯨꯅꯤ ꯍꯥꯏꯖꯦ ꯃꯈꯥꯒꯤ ꯗꯨꯀꯥꯟ ꯂꯩꯕꯗꯨꯗ ꯍꯥꯞꯄꯗꯤ ꯏꯀꯥꯏꯅꯤ ꯑꯃꯨꯛꯀ
ꯎꯝ ꯏꯀꯥꯏꯔꯣꯏꯌꯦ ꯑꯗꯨꯗꯤ ꯑꯩꯈꯣꯏ ꯈꯪꯅꯩꯌꯦ ꯍꯥꯞꯄꯟꯁꯤꯔꯥ ꯎꯝ ꯍꯣꯔꯦꯟꯅꯦ ꯆꯣꯀ꯭ꯂꯦꯠꯁꯨ ꯄꯨꯔꯁꯦꯕ ꯄ꯭ꯂꯦꯠ ꯑꯃꯒ ꯄꯨꯔꯁꯦ ꯄ꯭ꯂꯦꯠꯇꯨ ꯄꯨꯔꯁꯦ ꯍꯣꯔꯦꯟ ꯑꯩꯈꯣꯏꯒꯤ ꯑꯃꯨꯛ ꯄꯨꯔꯛꯅꯕ ꯃꯈꯨꯝ ꯄꯥꯟꯕꯤ ꯑꯃ ꯑꯗꯨꯗꯨꯒꯅꯦ ꯍꯥꯐꯜꯂꯁꯦ ꯍꯥꯐꯜꯂꯒ ꯑ ꯆꯥꯔꯁꯦ ꯍꯧꯔꯦꯟ ꯑꯃꯨꯛ
ꯑꯗꯨ ꯑꯗꯨꯅꯦ ꯑꯗꯣ ꯆꯣꯀ꯭ꯂꯦꯠꯇꯨ ꯀꯩꯅꯣ ꯇꯧꯕꯗꯨꯗ ꯃꯔꯨ ꯌꯥꯎꯔꯗꯤ ꯆꯥꯕꯗꯣ ꯀꯌꯥ ꯅꯨꯡꯉꯥꯏꯔꯣꯏꯌꯦ
ꯍꯣꯏꯅꯦ ꯑꯗꯨꯗꯤ ꯀꯃꯥꯏꯅ ꯂꯧꯊꯣꯛꯀꯅꯤ
ꯈꯪꯗꯦ ꯏꯁꯇ꯭ꯔꯣꯕꯦꯔꯤꯀꯨꯝꯕ ꯑꯣꯏꯔꯝꯃꯗꯤ ꯐꯔꯣꯏꯗ꯭ꯔꯖꯦ
ꯐꯅꯤ ꯐꯅꯤ ꯏꯁꯇ꯭ꯔꯣꯕꯦꯔꯤ ꯑꯣꯏꯔꯝꯃꯗꯤ ꯑꯗꯨꯏꯗꯣ ꯁꯨꯃꯥꯏꯅ ꯍꯥꯏꯌꯦ ꯑꯩꯈꯣꯏꯒꯤ ꯊꯪꯅꯕꯗ ꯂꯩꯕ ꯏꯆꯦ ꯑꯃꯅꯀꯣ ꯎꯝ ꯗ꯭ꯔꯥꯒꯣꯟ ꯐ꯭ꯔꯨꯠꯇꯣ ꯑꯗꯨꯏꯗꯨꯒ ꯑꯗꯨꯒ ꯄꯣꯍꯥꯒ ꯁꯪꯒꯣꯝꯒ ꯇꯣꯠꯈꯥꯏꯔꯒ ꯆꯥꯕ ꯌꯥꯝ ꯑꯝ ꯍꯥꯎꯋꯦ ꯍꯥꯏꯌꯦ ꯅꯪ ꯇꯥꯔꯕ
ꯑꯩ ꯁꯨꯛꯇꯥ ꯇꯥꯗ꯭ꯔꯤ ꯉꯁꯤꯅ ꯑꯍꯥꯟꯕꯅꯦ ꯇꯥꯏꯖꯦ
ꯑꯩꯁꯨ ꯅꯍꯥꯟ ꯃꯥꯅ ꯍꯥꯏꯕꯗ ꯑꯍꯥꯟꯕꯅꯦꯕꯀꯣ ꯑꯗꯨ ꯌꯥꯝ ꯍꯥ ꯍꯥꯎꯋꯦ ꯍꯥꯏꯌꯦ ꯑꯗꯨ ꯃꯥ ꯍꯥꯎꯃꯟꯕꯒꯤ ꯃꯍꯥꯎꯗꯣ ꯀꯥꯎꯕ ꯉꯝꯗ꯭ꯔꯦ ꯍꯥꯏꯌꯦ ꯃꯥꯅ ꯅꯣꯡꯃ ꯄꯤꯖꯒꯦ ꯍꯥꯏꯌꯦ ꯑꯩꯈꯣꯏꯗꯣ ꯆꯥꯁꯦ
ꯆꯥꯖꯤ ꯌꯥꯏꯌꯦ ꯀꯧꯔꯛꯑꯣ
ꯎꯝ ꯀꯧꯔꯛꯀꯦ ꯑꯗꯨ ꯍꯥꯎꯁꯨ ꯍꯥꯎꯔꯅꯤ ꯑꯗꯨꯒ ꯍꯛꯆꯥꯡꯁꯨ ꯐꯠꯇ꯭ꯔꯥ ꯑꯗꯨꯗꯤ ꯍꯩ
ꯎꯝ ꯑꯗꯨꯅꯦ ꯑꯩ ꯀꯣꯝꯂꯥꯖꯨ ꯆꯥꯅꯤꯡꯉꯦ
ꯎꯝ ꯑꯩꯁꯨ ꯆꯥꯅꯤꯡꯉꯦ ꯑꯗꯣ ꯃꯣꯛꯁꯃꯤꯗꯣ ꯑꯗꯨꯁꯨ ꯆꯥꯅꯤꯡꯉꯦ ꯑꯩꯗꯤ
ꯃꯣꯛꯁꯃꯤꯅ ꯀꯩꯅꯣ
ꯑꯃ ꯀꯣꯝꯂꯥ ꯃꯥꯟꯕ ꯑꯆꯧꯕꯗꯣ ꯆꯨꯞꯅꯕꯤꯗꯣ
ꯑꯣ ꯑꯣ ꯑꯣ ꯑꯣ ꯈꯪꯉꯦ ꯈꯪꯉꯦ ꯈꯪꯉꯦ ꯑꯗꯨꯁꯨ ꯆꯥꯅꯤꯡꯉꯦ ꯑꯧ ꯅꯣꯕꯥꯞꯁꯨ ꯆꯥꯅꯤꯡꯉꯦ
ꯎꯝ ꯅꯣꯕꯥꯞꯇꯣ ꯃꯦꯠꯂꯦꯗꯅ ꯑꯗꯨꯒꯥ ꯆꯥꯕ ꯑꯁ ꯑꯗꯨꯒꯥ ꯍꯩꯃꯥꯡ ꯍꯥꯞꯆꯟꯕ
ꯎꯝ ꯑꯁ ꯀꯌꯥꯗ ꯍꯥꯎꯕ ꯌꯦꯡꯉꯨ
ꯑꯗꯣ ꯑꯩꯅꯅꯦ ꯍꯟꯗꯛ ꯑꯃ ꯈꯣꯏꯒꯤ ꯋꯤꯟꯇꯔ ꯕ꯭ꯔꯦꯛ ꯊꯥꯗ꯭ꯔꯥ ꯑꯗꯨꯀꯥꯟꯗ ꯌꯨꯝ ꯆꯠꯄꯗ ꯍꯧꯖꯤꯛꯀꯤ ꯅꯣꯏꯌꯣ ꯅꯣꯕꯥꯞꯀꯥ ꯀꯩꯅꯣꯒꯥꯗꯣ ꯃꯦꯠꯂꯥ ꯃꯦꯠꯂꯥꯒ ꯃꯌꯥꯝ ꯂꯛ ꯆꯥꯔꯛꯑꯦ ꯅꯪ ꯆꯥꯔꯛꯇ꯭ꯔꯣ ꯌꯨꯝꯗꯥ
ꯑꯩꯁꯨ ꯆꯥꯔꯛ ꯑꯦ ꯂꯥꯛꯇ꯭ꯔꯤꯉꯩꯗ ꯁꯝꯃꯔ ꯕꯦꯛ ꯂꯥꯛꯇꯥ ꯑꯩ ꯍꯣꯁꯇꯦꯜ ꯂꯥꯛꯇ꯭ꯔꯤꯉꯩꯗꯅꯦ ꯌꯥꯝ ꯆꯥꯔꯛꯑꯦ ꯑꯗꯨꯒꯥ ꯂꯥꯛꯑꯦ ꯑꯗꯨ ꯅꯪꯅꯦ ꯍꯧꯖꯤꯛ ꯄꯣꯃꯦ ꯒ꯭ꯔꯦꯅꯦꯠꯇꯣ
ꯎꯝ
ꯑꯗꯨꯒꯤ ꯁꯤꯟꯖꯨ ꯆꯥꯔꯕꯣ
ꯆꯥꯗ꯭ꯔꯤꯌꯦ ꯀꯃꯥꯏꯟ ꯇꯧꯒꯦ ꯁꯤꯟꯖꯨ
ꯄꯣꯃꯦ ꯒ꯭ꯔꯦꯅꯦꯠ ꯈꯔ ꯁꯤꯟꯕ ꯑꯃ ꯂꯩꯗꯅ ꯊꯨꯝꯗꯕꯗꯣ ꯑꯗꯨ ꯂꯧꯔꯦꯅꯀꯣ ꯑꯗꯨꯒꯥ ꯉꯥꯔꯤꯒꯥ ꯃꯣꯔꯣꯛꯀꯥ ꯇꯣꯠ ꯑꯥ ꯇꯣꯠꯈ꯭ꯔꯥꯕꯗꯣ ꯌꯦꯟꯗꯦꯝ ꯃꯅꯥꯗꯣ ꯑꯗꯨ ꯁꯣꯏꯖꯜꯂꯒ ꯆꯥꯞ ꯍꯥ
ꯎꯝ ꯑꯣ ꯑꯩꯗꯣ ꯀꯩꯅꯣꯝꯕꯨꯗꯤ ꯆꯥꯔꯦꯕꯀꯣ ꯍꯧꯖꯤꯛꯀꯤ ꯄꯣꯝꯃꯤ ꯒ꯭ꯔꯥꯅꯦꯠꯁꯦ ꯁꯤꯁꯤꯗꯥ ꯍꯧꯖꯤꯛꯀꯤ ꯌꯦꯡꯗꯦꯝ ꯃꯅꯥꯖꯦ ꯌꯣꯝꯃꯦꯗꯅ ꯑꯗꯨꯗꯨꯒꯅꯦ ꯀꯩꯅꯣꯗꯣ ꯃꯣꯔꯣꯛ ꯑꯇꯦꯛꯄꯗꯣ ꯍꯥꯞꯄꯦꯗꯅ ꯑꯗꯨꯒꯥꯕꯨꯗꯤ ꯆꯥꯔꯦꯕꯀꯣ
ꯎꯝ
ꯑꯗꯨꯁꯨ ꯈꯨꯍꯥꯎ ꯑꯃ ꯇꯧꯋꯦ ꯀ꯭ꯋꯥꯒꯤ ꯇꯥꯏꯞꯇꯥ ꯑꯃ ꯃꯍꯥꯎꯁꯦ ꯀꯔꯤ ꯈꯪꯗꯦ ꯑꯃ ꯌꯥꯝ ꯀꯟꯅꯁꯨ ꯁꯤꯟꯗ꯭ꯔꯦꯗꯅ ꯍꯧꯖꯤꯛꯀꯤ ꯃꯅꯥꯗꯣ ꯍꯥꯞꯄꯕꯅꯤꯅ ꯑꯗꯨꯃꯥꯥꯏꯟ ꯇꯧꯔꯛ ꯄꯖꯨ ꯆꯥꯗꯤ ꯆꯥꯏ ꯑꯗꯣ ꯍꯧꯖꯤꯛꯀꯤ ꯅꯪꯅ ꯍꯥꯏꯕ ꯀꯩꯅꯣꯗꯨꯒꯥ ꯇꯣꯠ ꯄꯗꯨꯗꯤ ꯑꯩ ꯑꯃꯨꯛ ꯆꯥꯖꯗ꯭ꯔꯤ
ꯅꯣꯡꯃꯥ ꯆꯥꯖꯤꯔꯣ ꯖꯦꯛ ꯐ꯭ꯔꯨꯠꯇꯨꯖꯨ ꯆꯥꯕ ꯌꯥꯏꯌꯦ ꯍꯥꯏꯌꯦ ꯁꯤꯡꯖꯨ ꯆꯥꯕꯗ ꯃꯨꯟꯗ꯭ꯔꯤꯕꯗꯣ
ꯑꯩ ꯈꯪꯉꯦ ꯑꯗꯨꯗꯤ ꯌꯥꯝ ꯍꯥꯎꯕꯅꯦ ꯑꯗꯨ ꯍꯧꯖꯤꯛꯀꯤ ꯖꯦꯛ ꯐ꯭ꯔꯦꯠꯇꯣ ꯑꯗꯨ ꯃꯥꯖꯦ ꯃꯨꯟꯗ꯭ꯔꯤꯕꯖꯦ ꯑꯥ ꯂꯣꯏ ꯂꯧꯊꯣꯛꯑꯒꯥꯅꯦ ꯉꯧꯕ ꯑꯗꯨꯁꯨꯅꯦ ꯌꯥꯝ ꯍꯥꯎꯋꯦ ꯌꯦꯟꯒꯤ ꯇꯥꯏꯞꯇꯥ ꯇꯧꯋꯦ ꯃꯥ ꯃꯥꯒꯤ ꯀꯩꯅꯣꯗꯣ ꯏꯁ ꯀꯤꯟꯗꯣ ꯌꯦꯟꯒꯤ ꯏꯁꯀꯤꯟꯒꯤ ꯇꯥꯏꯞꯇꯥ ꯇꯧꯔꯅꯤꯗꯅ ꯑꯗꯨꯒꯥ ꯃꯍꯥꯎ ꯇꯨ ꯌꯥꯝ ꯍꯥꯎꯕꯅꯦ ꯑꯗꯨ ꯍꯦꯛꯑꯒꯥ ꯆꯥꯁꯤꯔꯣ
ꯍꯣꯔꯦꯟ ꯌꯦꯟꯁꯥꯡ ꯑꯗꯨ ꯑꯣꯏꯅ ꯇꯧꯁꯤꯔꯥ
ꯇꯧꯖꯦ ꯌꯥꯏꯌꯦ ꯑꯗꯣ ꯅꯍꯥꯟꯁꯨ ꯑꯩꯅ ꯍꯣꯁꯇꯦꯜ ꯅꯝꯕꯔ ꯇꯨꯋꯦꯜꯐꯇꯣ ꯑꯗꯥ ꯍꯧꯖꯤꯛꯀꯤꯗꯣ ꯆꯥꯔꯛꯑꯦꯕ ꯈꯪꯕ꯭ꯔꯥ ꯃꯣꯏꯅ ꯁꯤꯡꯖꯨ ꯇꯧꯔꯒꯥ ꯂꯣꯏꯅ ꯁꯦꯀꯥꯏꯔꯒꯥ
ꯑꯥ
ꯍꯥꯎꯋꯦ ꯑꯗꯨꯁꯨ ꯑꯗꯣ ꯍꯣꯔꯦꯟꯗꯤ ꯀꯩꯅꯣ ꯑꯈꯣꯏꯅ ꯖꯥꯝ ꯍꯦꯛꯄ ꯆꯠꯄꯗꯣ ꯑꯗꯨꯗꯥ ꯍꯦꯛꯍꯜꯂꯁꯦꯕ ꯀꯩꯅꯣꯗꯣ ꯑꯗꯨꯗꯨꯒꯥ
ꯆꯦꯛ ꯐ꯭ꯔꯨꯗꯠꯇꯨꯁꯨ ꯊꯦꯕꯨꯡ ꯍꯩꯕꯣꯡ ꯍꯥꯏꯕ ꯅꯪꯒꯤꯗꯣ ꯆꯦꯛ ꯐ꯭ꯔꯨꯠꯁꯦ ꯀꯩ ꯀꯧꯒꯦ
ꯑꯥ ꯀꯧꯋꯦ ꯀꯧꯋꯦ ꯅꯪꯅ ꯍꯥꯏꯕꯗꯨ ꯆꯨꯝꯃꯦ ꯊꯩꯕꯣꯡ ꯀꯧꯋꯦ
ꯊꯩꯕꯣꯡꯗꯣ ꯍꯣꯔꯦꯟꯗꯤ ꯌꯥꯅꯤ ꯂꯧꯕ ꯃꯌꯥꯝ ꯄꯥꯟꯗꯥꯏꯅꯦ ꯑꯩꯈꯣꯏ ꯀꯩꯅꯣꯗ
ꯎꯝ ꯄꯥꯟꯕꯅꯦ ꯑꯪ ꯆꯥꯕ ꯌꯥꯅꯤ ꯃꯌꯥꯝ ꯄꯥꯟꯕꯅꯦ ꯑꯗꯣ ꯑꯩꯒꯤꯅꯦ ꯀꯩꯅꯣ ꯇꯧꯋꯦꯕꯀꯣ ꯑꯩꯈꯣꯏ ꯍꯤꯡꯒꯣꯜ ꯑꯃ ꯂꯩꯌꯦꯕ ꯍꯪꯕ꯭ꯔꯥ ꯑꯥ ꯌꯨꯝ ꯀꯩꯅꯣꯗ ꯑꯗꯨꯏꯗꯨꯗꯅꯦ ꯄꯨꯔꯁꯦꯝ ꯃꯌꯥꯝ ꯄꯥꯜꯂꯦꯕ ꯈꯥꯔꯛꯑꯝꯗꯥꯏꯁꯤꯗ ꯑꯗꯣ ꯃꯤ ꯑꯃꯥ ꯍꯩꯁꯇꯅꯦ ꯂꯣꯏꯅ ꯍꯦꯛꯑ ꯍꯦꯛꯑ ꯆꯥꯟꯅꯗꯣꯏꯅꯦꯕ ꯑꯗꯣ ꯑꯩ ꯗꯤ ꯊꯥꯏꯅ ꯑꯉꯥꯡ ꯑꯣꯏꯔꯤꯀꯥꯟꯗ ꯍꯧꯖꯤꯛꯀꯤꯁꯦ ꯆꯥꯕꯁꯦ ꯑꯃꯥ ꯈꯤꯇꯪ ꯎꯝ ꯀꯨꯠ ꯀꯨꯠ ꯌꯣꯠꯁꯤꯟꯕꯗꯣ ꯈꯔ ꯑꫭꯒꯦ ꯑꯣꯒꯦ ꯇꯧꯗ꯭ꯔꯥ ꯅꯪ ꯇꯧꯕ꯭ꯔꯥ?
ꯇꯧꯋꯦ ꯇꯧꯋꯦ ꯑꯝꯇ ꯅꯪꯒꯤ ꯐꯩꯖꯣꯨꯞꯇꯣ ꯑꯝꯇ ꯊꯥꯡꯒꯠꯄꯤꯔꯝꯃꯣ?
ꯀꯗꯥꯏꯗ ꯊꯥꯡꯒꯠꯇꯣꯏꯅꯣ
ꯅꯪꯒꯤ ꯅꯃꯥꯟꯅꯕꯤ ꯑꯃ ꯂꯥꯛꯀꯅꯤ ꯍꯥꯏꯕꯗꯣ ꯂꯥꯛꯑꯕ ꯃꯥꯜꯂꯦ ꯃꯁꯛ ꯌꯥꯝ ꯐꯖꯩꯅ ꯃꯥꯗꯤ
ꯍꯣꯏ ꯂꯥꯛꯑꯦ ꯃꯥ ꯌꯥꯝ ꯉꯧꯗ꯭ꯔꯥ ꯁꯅꫭ ꯍꯋꯥꯠ ꯃꯥꯟꯗ꯭ꯔꯥ ꯑꯩꯅ ꯃꯥꯜꯂꯦ ꯃꯥꯜꯂꯦ ꯍꯥꯏꯌꯦꯅ ꯈꯪꯕ꯭ꯔꯥ? ꯑꯗꯨ ꯃꯥꯅ ꯃꯥꯁꯦ ꯌꯥꯝ ꯃꯨꯏ ꯍꯥꯏꯌꯦ꯫
ꯑꯣ ꯃꯥꯗꯤ ꯑꯣꯏꯕ꯭ꯔꯥ ꯑꯗꯨ ꯀꯩꯒꯤꯅꯣ ꯃꯥꯅ ꯅꯪꯅ ꯏꯁꯤꯡ ꯐꯖꯗꯕ ꯄꯤꯊꯩꯁꯤꯕꯨ ꯍꯥꯎꯊꯕ ꯑꯍꯥꯎꯕ ꯏꯁꯤꯡꯗꯣ ꯄꯤꯊꯛꯑꯣ ꯑꯗꯨ ꯊꯛꯍꯟꯒꯅꯨ ꯃꯥꯒꯤ
ꯑꯣ ꯑꯣ ꯃꯥꯏ ꯐ꯭ꯔꯦꯟ ꯃꯥꯏ ꯐ꯭ꯔꯦꯟ ꯗ꯭ꯔꯡꯗꯤ ꯑꯣ ꯏꯁꯤꯡ ꯌꯥꯎꯗ꯭ꯔꯦꯕꯣ ꯑꯗꯨꯗꯤ
ꯑꯗꯨꯗꯤ ꯖꯥꯔꯗꯒꯤ ꯌꯥꯍꯜꯂꯣ ꯑꯗꯨ ꯍꯥꯎꯇꯕꯗꯣ ꯄꯤꯊꯛꯀꯅꯣ꯫ ꯆꯥꯔꯁꯦ ꯆꯥꯔꯁꯦ! ꯅꯪ ꯆꯥꯕ ꯍꯥꯟꯅ ꯍꯧꯔꯣ ꯅꯠꯇ꯭ꯔꯗꯤ ꯏꯕꯥꯅꯤ ꯃꯥꯏ ꯑꯣꯟꯁꯤꯟꯅꯔꯒꯗꯤꯅꯦ ꯍꯧꯖꯤꯛ ꯌꯥꯔꯣꯏꯗꯕ ꯑꯃ ꯂꯩꯕ ꯅꯪꯗꯤ ꯑꯗꯨꯝ ꯑꯣꯟꯖꯟꯅꯔꯁꯨ ꯐꯖꯅꯤꯅ ꯐꯖꯔꯒ ꯂꯩ
ꯃꯥꯏ ꯑꯣꯟꯁꯤꯟꯅꯔꯗꯤ ꯆꯥꯕꯁꯤ ꯐꯖꯔꯣꯏ ꯀꯌꯥ ꯑꯩꯅꯅꯦ ꯅꯣꯏꯒꯤꯅꯦ ꯂꯨꯍꯣꯡꯕꯒꯨꯝꯕ ꯆꯠꯄ ꯆ ꯀꯥꯟꯗ ꯆꯥꯛꯀꯨꯝꯕ ꯉꯥ ꯑꯇꯥꯎꯕꯒꯥ ꯊꯣꯡꯕ ꯉꯥ ꯀꯩꯅꯣ ꯀꯃꯥꯏꯅ ꯍꯥꯏꯒꯗ꯭ꯔꯣ ꯑꯇꯣꯏꯕ ꯉꯥ ꯑꯇꯣꯏꯕꯒꯨꯝꯕꯗꯨ ꯆꯥꯅꯤꯡꯉꯦ ꯍꯥꯏꯕ
ꯑꯣ ꯑꯗꯨꯏꯗꯣ ꯑꯩꯈꯣꯏꯒꯤ ꯎꯁꯣꯞꯀꯨꯝꯕ ꯇꯧꯕꯗꯁꯨ ꯌꯥꯝ ꯆꯥꯅꯩꯌꯦꯕꯀꯣ ꯑꯗꯣ ꯑꯩꯈꯣꯏ ꯑꯩꯈꯣꯏ ꯆꯦꯡ ꯒꯤ ꯑꯉꯥꯡꯗꯣ ꯑꯗꯨꯏꯗꯣ ꯉꯌꯥꯛ ꯀꯨꯏ ꯀꯨꯏꯗꯕꯤꯗ ꯃꯥꯗꯣ ꯆꯥꯛꯒꯨꯝꯕꯅꯦꯕ ꯆꯥꯛꯒꯨꯝꯕ ꯍꯥꯏꯗꯤꯅꯦ ꯑꯉꯥꯡ ꯆꯥꯛ ꯄꯤꯖꯕꯤꯗꯨꯅꯦꯕ꯫
ꯑꯥ
ꯑꯗꯨ ꯇꯧꯕ ꯀꯥꯟꯗꯅꯦ ꯇꯧꯅꯦꯕ ꯆꯥꯎꯅ ꯑꯗꯨꯗ ꯆꯠꯁꯦ ꯑꯗꯨꯒ ꯆꯥ ꯊꯁꯤ꯫
ꯆꯊꯁꯤ ꯀꯧꯔꯛꯑꯣ ꯑꯩꯉꯣꯟꯗꯁꯨ ꯆꯥꯅꯤꯡꯉꯦ ꯑꯗꯨꯃꯥꯏꯅ
ꯀꯧꯒꯅꯤ ꯀꯧꯔꯛꯑꯒ ꯆꯠꯁꯦ ꯑꯩꯈꯣꯏꯈꯩ ꯂꯣꯏꯅ ꯑꯩꯈꯣꯏꯗ ꯂꯦꯛꯁꯦ ꯑꯗꯨꯒ ꯆꯠꯁꯦ ꯍꯟꯗꯣꯏꯅꯦ ꯅꯪ ꯁꯦꯠꯅꯤꯡꯇꯔꫭ?
ꯌꯥꯝ ꯅꯨꯡꯉꯥꯏꯌꯦ ꯆꯠꯁꯦ
ꯆꯠꯁꯦ ꯑꯩꯈꯣꯏꯒꯤ ꯍꯌꯦꯡ ꯀꯩꯅꯣ ꯑꯗꯨ꯭ꯋꯥꯏꯗ ꯑꯣꯏꯗꯣꯏꯅꯦ ꯈꯔꯕꯨꯗꯤ ꯋꯥꯠꯂꯤꯕ ꯁꯦꯞꯇꯦꯝꯕꯔ ꯑꯗꯥꯏꯗꯣ ꯁꯦꯞꯇꯦꯝꯕꯔ ꯅꯠꯇ꯭ꯔꯒ ꯑꯣꯛꯇꯣꯕꯔ ꯑꯗꯥꯏꯗ ꯑꯣꯏꯅꯦꯕ ꯑꯗ ꯆꯠꯁꯤꯀꯣ ꯍꯩ ꯄꯥꯟꯗ꯭ꯔꯁꯨ ꯑꯗꯨꯗꯤ ꯑꯦ ꯅꯪ ꯏꯟꯖꯥꯡ ꯍꯩꯗꯤ ꯆꯥꯕ ꯐꯪꯉꯔꯣꯏ ꯑꯗꯨꯀꯥꯟꯗ ꯑꯗꯨ ꯅꯪ ꯕꯥꯃꯣꯟꯅ ꯊꯣꯡꯕ ꯆꯥꯛ ꯌꯦꯟꯁꯥꯡ ꯃꯈꯩꯗꯣ ꯎꯁꯣꯞ ꯆꯥꯗꯣꯏꯅꯦ ꯍꯥꯏꯕ ꯑꯗꯨ ꯅꯪ
ꯃꯣꯏ ꯆꯥꯅꯤꯡꯉꯦ ꯑꯗꯨ ꯃꯣꯏꯅ ꯂꯥꯁ ꯆꯥꯛ ꯆꯥꯕ ꯂꯣꯏꯔꯕ ꯃꯇꯨꯡꯗ ꯃꯣꯏꯅ ꯍꯩ ꯑꯃ ꯍꯩꯖꯤꯟꯗ꯭ꯔꯥ꯫ ꯆꯣꯔꯣꯐꯣꯟ ꯀꯩ ꯀꯩꯀꯥ ꯊꯣꯡꯉꯒ ꯆꯝꯐꯨꯠꯀꯤ ꯇꯥꯏꯞꯇ ꯑꯃ ꯍꯥꯞꯆꯤꯟꯕꯗꯨ ꯂꯥꯁꯇ꯫ ꯆꯥꯕ ꯂꯣꯏꯔꯕ ꯃꯇꯨꯡꯗ ꯍꯩꯅꯦꯅ ꯄꯤꯔꯛꯄꯗꯣ ꯈꯪꯕ꯭ꯔ ꯅꯪ꯫
ꯈꯪꯉꯦ ꯈꯪꯉꯦ ꯍꯥꯎꯕꯅꯦ ꯑꯗꯣ ꯍꯩ ꯑꯗꯨꯅ ꯍꯩ ꯊꯣꯡꯕ ꯀꯧꯋꯦ꯫
ꯍꯥꯏꯕ ꯑꯗꯨꯁꯨ ꯍꯥꯎꯋꯦ꯫
ꯑꯗꯨ ꯅꯪ ꯍꯌꯦꯡ ꯄꯦꯠꯈꯩ ꯄꯤꯖꯒꯅꯤ ꯑꯗꯨꯅꯦ ꯑꯩꯈꯣꯏꯗꯤ ꯁꯪꯒꯣꯝ ꯈꯔꯦꯁꯨ ꯍꯥꯞꯀꯅꯤꯌꯦ꯫
ꯑꯩ ꯑꯗꯨꯅ ꯇꯦꯖ ꯇꯣꯡꯍꯜꯂꯛꯀꯗ꯭ꯔꯥ꯫
ꯀꯔꯤ ꯇꯦꯁ ꯇꯧꯍꯜꯂꯛꯀꯗ꯭ꯔꯕ꯫
ꯇꯦꯁ ꯇꯣꯡꯉꯥꯜꯂꯛꯀꯗ꯭ꯔꯥ ꯍꯥꯏꯕ ꯍꯥꯏꯅꯗꯤ꯫
ꯑꯥ ꯍꯣꯏ ꯍꯣꯏ ꯃꯣꯏꯅ ꯊꯣꯡꯕꯗꯣ ꯑꯗꯨꯗꯤ ꯍꯦꯟꯅ ꯇꯦꯁꯇꯣ ꯇꯣꯡꯉꯥꯜꯂꯦꯕ ꯃꯣꯏꯗꯤ ꯍꯩꯕꯅꯤꯅ ꯑꯗꯨꯝ ꯊꯣꯡ ꯉꯝꯅꯤꯅ ꯑ ꯅꯪ ꯂꯣꯏꯅ ꯄꯤꯖꯒꯅꯤ ꯑꯩꯅ꯫
ꯆꯥꯅꯤꯡꯉꯦ꯫
ꯆꯠꯁꯦ ꯑꯩꯈꯣꯏꯒꯤ ꯌꯨꯝꯗꯣ ꯌꯥꯝ ꯄꯤꯛꯑꯦꯕꯀꯣ ꯈꯔ ꯆꯥꯎꯔꯒꯗꯤ ꯑꯩꯅ ꯅꯪꯁꯦ ꯄꯨꯕꯁꯦ ꯏꯀꯥꯏꯔꯣꯏꯗꯕ ꯑꯗꯨ ꯈꯔ ꯈꯔꯗꯤ ꯏꯀꯥꯏ ꯑꯗꯨꯁꯨ ꯑꯗꯨꯝ ꯆꯠꯂꯁꯤꯀꯣ ꯅꯪ ꯄꯤꯖꯠ ꯆꯥꯛ ꯆꯥꯅꯕ꯫
ꯉꯁꯤꯁꯨ ꯆꯥꯅꯤꯡꯉꯦ ꯀꯩꯅꯣ ꯇꯧꯔꯁꯦ ꯀꯩꯅꯣ ꯊꯣꯡꯖꯔ ꯈꯤꯁꯤ ꯊꯣꯡꯖꯤꯔꯣ꯫
ꯑꯁ ꯀꯦꯖꯤ ꯊꯣꯡꯒꯗꯕꯗꯣ ꯀꯩꯅꯣ ꯇꯧꯗꯕ ꯌꯥꯔꯣꯏ ꯃꯔꯣꯏ ꯃꯔꯥꯡ ꯈꯔ ꯂꯩꯗ꯭ꯔꯗꯤ ꯌꯥꯔꯣꯏꯌꯦ ꯑꯗꯨ ꯊꯣꯛꯄꯒ ꯂꯩꯔꯨꯒꯗ꯭ꯔꯣ ꯍꯣꯔꯦꯟ ꯌꯦꯡꯁꯤꯔꯣ꯫
ꯄꯩꯁꯥ ꯄꯥꯝꯃꯨꯏꯌꯦ ꯉꯁꯤꯗ ꯂꯩꯔꯣꯏꯁꯤꯔꯥ꯫
ꯑꯗꯨꯗꯤ ꯑꯩꯈꯣꯏꯗꯤ ꯄꯩꯁꯥ ꯍꯨꯟꯗꯣꯛꯄꯅꯦ ꯍꯥꯏꯕꯁꯤꯗ ꯂꯩꯔꯤꯁꯦ꫰꫰
ꯑꯗꯨꯅꯦ ꯍꯣꯔꯦꯟꯁꯨ ꯊꯩꯕꯣꯡ ꯍꯩꯕꯣꯡ
ꯌꯥꯔꯦ ꯊꯩꯕꯣꯡ ꯆꯥꯔꯁꯦ ꯁꯦꯞ ꯇꯧꯅꯕ ꯑꯍꯦꯛꯄ ꯑꯣꯏꯅ꯫
ꯍꯩꯕꯣꯡꯁꯦ ꯍꯦꯛꯑꯒ ꯊꯣꯡꯉꯒ ꯆꯥꯔꯤꯁꯦ ꯑꯌꯨꯛꯇꯅ ꯑꯔꯦꯝꯕꯗꯨ ꯁꯤꯡꯖꯨ ꯆꯥꯔꯅꯤ꯫ ꯆꯥꯛ ꯊꯣꯡꯉꯒ ꯌꯦꯔꯨꯝꯗꯣ ꯕꯣꯏꯜ ꯇꯧꯔꯒ ꯑꯗꯨꯃꯥꯏꯅ ꯆꯥꯔꯁꯦ ꯃꯁꯥꯁꯨ ꯐꯅꯕ꯫ ꯄꯩꯁꯥꯁꯨ ꯁꯦꯐ ꯑꯣꯏꯅꯕ꯫
ꯍꯣꯏ ꯍꯣꯏ ꯑꯗꯨꯃꯥꯏꯅ ꯇꯧꯔꯁꯤꯁꯦ ꯅꯪꯅ ꯁꯦꯞ ꯑꯣꯏꯅꯕ ꯍꯣꯠꯅꯒꯅꯤ꯫ ꯑꯩꯈꯣꯏꯗꯤ ꯆꯥꯕꯗꯣ꯫ ꯅꯪ ꯀꯔꯤ
ꯑꯩ ꯊꯣꯡꯕꯗꯤ ꯍꯩꯇꯦꯀꯣ꯫
ꯑꯗꯨꯗꯤ ꯀꯅꯥ ꯐꯨꯠꯇꯣ ꯑꯩꯁꯨ ꯍꯩꯇꯦ ꯑꯗꯨꯁꯨ ꯄꯪꯊꯣꯡ ꯊꯣꯡꯖꯤꯟꯁꯦ ꯑꯗꯨꯝ꫰꫰
ꯌꯦꯟ ꯊꯣꯝꯕꯒꯤ ꯇꯥꯏꯞꯇ ꯊꯣꯡꯗꯣꯏ ꯅꯠꯇ꯭ꯔꯣ꯫
ꯊꯣꯡꯉꯣꯏ ꯌꯦ ꯉꯧꯗꯣꯏꯕ ꯉꯧꯗꯣꯏꯕ꯫
ꯑ ꯃꯁꯂꯥ ꯀꯩꯒꯨꯝ ꯀꯔꯤꯝ ꯍꯥꯞꯄꯣꯏ꯫
ꯍꯥꯞꯁꯦ ꯑꯗꯣ ꯌꯨꯇꯨꯨꯞꯇ ꯌꯦꯡꯁꯦ ꯑꯩꯈꯣꯏ ꯈꯪꯗꯕꯅꯤꯅ꯫
ꯎꯝ ꯍꯣꯏ ꯌꯥꯏꯌꯦ ꯑꯗꯨꯁꯨ꯫ ꯌꯥꯏꯌꯦ ꯑꯗꯨꯁꯨ꯫
ꯏꯕꯥꯅꯤꯒꯤ
ꯀꯩꯗꯧꯔꯤꯅꯣ ꯀꯩꯗꯧꯔꯤꯅꯣ꯫ ꯇꯧꯔ ꯂꯩ ꯀꯣꯜ ꯂꯣꯏꯔꯒ ꯍꯥꯏꯕꯤꯁꯦ ꯑꯃꯇ ꯂꯣꯏꯗꯣꯔꯤꯃꯦ꯫
ꯑ ꯍꯥꯏꯕꯤꯁꯦ ꯑꯗꯨ ꯃꯥꯗꯤ ꯑꯥ ꯃꯥꯁꯨ ꯌꯥꯎꯍꯟꯒꯗꯕꯗꯣ ꯑꯁ ꯌꯥꯔꯔꯣꯏꯅꯦ ꯃꯥꯗꯤ ꯏꯪꯂꯤꯁ ꯃꯦꯟꯅꯤꯅ
ꯑꯗꯨꯅꯤ ꯑꯪꯒ꯭ꯔꯥꯖꯤ ꯃꯦꯟꯅꯤꯅ ꯐꯔꯥꯛ ꯇꯥꯔꯅꯤ
ꯑꯥꯎ ꯇꯥꯔꯅꯤꯌꯦ ꯃꯥꯗꯤ ꯑꯪꯒ꯭ꯔꯥꯖꯤꯅꯤꯅ ꯑꯩꯗꯤ ꯃꯥꯅ ꯇꯥꯗꯅꯕꯅ ꯐꯩꯖꯨꯞꯁꯦ ꯈꯨꯝꯖꯤꯜꯂꯒ ꯋꯥ ꯉꯥꯡꯉꯤ
ꯎꯝ ꯎꯝ ꯑꯗꯨꯅꯦꯕ ꯍꯥꯏꯔꯤꯁꯦ ꯑꯁ ꯅꯃꯥꯟꯅꯕꯤꯒꯤ ꯕꯦꯠꯁ ꯌꯥꯝ ꯁꯥꯏꯃꯦ ꯀꯩꯅꯣ
ꯁꯥꯕꯅꯦ ꯃꯥꯒꯤ ꯂꯣꯏꯅ ꯀꯣꯝꯁꯤꯟꯕꯩꯅꯦ
ꯐꯣꯡ ꯐꯣꯡ ꯁꯥꯔꯤꯅꯦ ꯀꯩꯅꯣꯅꯦ ꯃꯥꯕꯨ ꯑꯗꯨꯒꯤ ꯑꯁ
ꯌꯥꯝ ꯂꯥꯡꯉꯦ ꯌꯥꯝ ꯂꯥꯡꯉꯦ ꯑꯗꯣ ꯊꯝꯃꯁꯦ ꯌꯥꯔꯦ ꯊꯝꯃꯣ
ꯃꯇꯝ ꯇꯥꯗ꯭ꯔꯤꯌꯦ ꯑꯣ ꯑꯣ ꯑꯣ ꯑꯠꯆꯥ ꯑꯠꯆꯥ ꯊꯝꯃꯣ ꯊꯝꯃꯣ